ꯍꯜꯂꯣ ꯇꯕ꯭ꯔꯣ ꯇꯌꯦ ꯇꯌꯦ ꯀꯥꯏꯗ ꯂꯩꯕꯔꯣ
ꯍꯥꯥ ꯑꯥ ꯀꯏꯗ ꯂꯩꯕ꯭ꯔꯣ ꯅꯪꯗꯤ ꯍꯥꯟꯅ ꯂꯩꯕ ꯃꯐꯝꯗꯨꯗ ꯑꯗꯨꯝ ꯂꯩꯗ ꯂꯥꯎꯠ ꯏꯁꯄꯤꯀꯔ ꯊꯝꯃꯨꯅꯨꯅꯦ ꯂꯥꯎꯠ ꯏꯁꯄꯤꯀꯔ ꯅꯠꯇꯦ ꯀꯟꯅ ꯇꯥꯕ꯭ꯔꯣ ꯑꯥ ꯑꯣꯗꯤ ꯇꯥꯔꯕ꯭ꯔꯣ ꯌꯥꯔꯕ꯭ꯔꯥ ꯍꯧꯖꯤꯛꯁꯨ ꯇꯥꯔꯔꯤꯕ ꯑꯥ ꯍꯧꯖꯤꯛꯁꯨ ꯏꯀꯣ ꯇꯧꯔꯤꯕ꯭ꯔꯣ ꯍꯥꯏꯕ ꯍꯣꯏ ꯍꯣꯏ ꯑꯩ ꯀꯟꯅꯟꯅꯗꯤ ꯊꯝꯗꯦ ꯀꯩꯅꯣ ꯐꯔꯕ꯭ꯔꯣ
ꯇꯥꯏꯌꯦ ꯇꯥꯏꯌꯦ
ꯏꯀꯣ ꯑꯗꯨꯝ ꯆꯂꯦꯅꯦ ꯁꯤꯁꯨ ꯏꯀꯣ ꯑꯗꯨꯝ ꯆꯠꯂꯦ ꯃꯤꯅꯁꯨ ꯑꯗꯨꯝ ꯍꯥꯏꯕ ꯒ꯭ꯌꯥꯟ ꯇꯥꯗꯦ
ꯎꯝ
ꯑꯗꯨꯦ ꯍꯧꯖꯤꯛꯁꯨ ꯆꯠꯂꯤꯕ꯭ꯔꯣ
ꯍꯧꯖꯤꯛ꯭ꯔꯣ ꯍꯣꯏ ꯑꯗꯨꯝ ꯆꯠꯂꯦ ꯆꯠꯂꯦ
ꯍꯂ ꯑꯩ ꯍꯥꯏꯁꯦ ꯂꯣ ꯊꯝꯈ꯭ꯔꯕꯅꯦꯕ ꯑ ꯎꯝ ꯃꯤꯉꯣꯟꯗ ꯍꯥꯏꯗꯧ ꯀꯥꯟ ꯁ ꯃꯣꯏ ꯑꯗꯨꯃꯥꯏꯅ ꯍꯥꯏꯒꯦ ꯍꯥꯏꯕꯅꯤ ꯑꯩꯁꯨ ꯍꯩꯇ‌ꯦ
ꯀꯔꯤ ꯃꯊ‌ꯦꯜ ꯆꯥꯔꯒꯦ ꯉꯁꯤꯗꯤ
ꯆꯥꯛꯆꯔꯕꯣ ꯆꯥꯛ ꯆꯥꯔꯦ ꯅꯪꯗꯤ ꯆꯥꯔꯕꯣ ꯆꯔꯦ ꯆꯔꯦ ꯑ ꯀꯔꯤ ꯃꯊꯦꯜꯅꯣ
ꯀꯥꯡꯁꯣꯏ ꯀꯥꯡꯪꯁꯣꯏ ꯆꯥꯏ ꯉꯥꯁꯤ ꯎꯝ
ꯅꯪꯒꯤ ꯁꯛꯀ ꯈꯣꯟꯖ‌ꯦꯜꯒ ꯌꯥꯝ ꯈ‌ꯦꯠꯅꯩꯅꯦ ꯅꯪꯗꯤ ꯀꯩꯅꯣ
ꯑꯩꯔꯣ ꯀꯩꯗꯧꯔꯒꯦ ꯍꯥꯏꯁꯦ
ꯅꯪꯒꯤ ꯈꯣꯟꯖꯦꯜꯗꯤ ꯌꯥꯝ ꯆꯥꯎꯕ ꯅꯁꯥꯗꯤ ꯄꯤꯛꯇ꯭ꯔꯨ ꯌꯥꯝ ꯑꯉꯥꯡ ꯑꯣꯏꯈꯤꯕ ꯅꯠ ꯇ꯭ꯔ‌ꯣ ꯅꯪ
ꯑꯉꯥꯡꯅꯦ ꯑꯉꯥꯡꯅꯦ
ꯑꯣ ꯑꯉꯥꯡ ꯌꯥꯝ ꯑꯣꯏꯔꯒ ꯉꯥꯡꯕ ꯀꯥꯟꯗ ꯌꯥꯝ ꯆꯥꯎꯕ ꯋꯥꯅꯤꯗ ꯑ
ꯑꯗꯨ ꯇꯔꯗꯤ ꯈꯪꯗ꯭ꯔꯦꯍꯦ ꯑꯩꯁꯨ
ꯏꯃꯥꯅꯕꯤꯗꯨꯗꯤ ꯅꯨꯡꯉꯥꯏꯔꯦ ꯂꯩꯕ ꯑꯥꯗ ꯅꯣꯏ ꯂꯩꯃꯤꯟꯅꯗꯦꯀꯣ
ꯂꯩꯃꯤꯟꯅꯗꯦ ꯍꯣꯏ
ꯃꯥꯗꯤ ꯀꯔꯤ ꯅꯝꯕꯝꯕꯔ ꯑꯃꯨꯛ ꯄꯥꯏꯔꯖꯥꯅꯣꯀꯣ ꯐꯥꯎ ꯐꯥꯎꯅꯗ‌‌ꯦ ꯀꯨꯏꯔ‌ꯦ
ꯑ
ꯅꯪꯗꯤ ꯑꯥꯔꯣꯝꯗ ꯆꯠꯇ꯭ꯔꯦ
ꯆꯠꯇ꯭ꯔ‌ꯦ
ꯀꯩꯒꯤ
ꯉꯔꯥꯡꯅ ꯑꯃꯨꯛ ꯍꯜꯂꯛꯑ‌ꯦ
ꯑꯣ ꯉꯔꯥꯡ ꯑꯗꯨꯝ ꯆꯠꯄ ꯌꯥꯕ꯭ꯔꯣ ꯆꯠꯄꯁꯤꯗꯤ
ꯍꯥ
ꯑꯗꯨꯝ ꯆꯠꯄꯕꯨꯗꯤ ꯌꯥꯕ꯭ꯔꯣꯕ
ꯑꯥ ꯌꯥꯕꯅꯦ
ꯌꯥꯔꯗꯤ ꯀꯩꯁꯨ ꯀꯥꯏꯗꯩ ꯏꯃꯥꯟꯅꯕꯤꯗꯨꯗꯤ ꯅꯨꯡꯉꯥꯏꯔꯑꯦ ꯂꯩꯕ꯭ꯔꯣ ꯀꯃꯥꯏꯅ ꯇꯧꯔ ꯂꯩꯕ꯭ꯔꯣ
ꯎꯝ ꯑꯗꯨꯝ ꯅꯨꯡꯉꯥꯏꯔ ꯑꯗꯨꯝ ꯂꯩꯕꯅꯤ ꯃꯗꯣ
ꯏꯆꯥ ꯅꯨꯄꯥꯗꯤ ꯆꯥꯎꯔꯝꯃꯅꯤꯀꯣ
ꯍꯣꯏ ꯍꯣꯏ ꯆꯥꯎꯔꯦ
ꯀ꯭ꯂꯥꯁ ꯀꯌꯥ ꯀꯌꯥꯔꯒꯦ
ꯅꯖꯔꯤ ꯈꯨꯟꯗ
ꯑ
ꯅꯨꯡꯁꯤꯑꯦꯕꯥ
ꯇꯥꯗꯦꯅꯦ
ꯅꯨꯡꯁꯤꯌꯦ ꯍꯥꯏꯕ ꯅꯨꯡꯁꯤ ꯑ
ꯅꯨꯡꯁꯤ ꯇ꯭ꯔꯗꯤ
ꯑꯗꯨꯅꯦ ꯑꯩ ꯅꯣꯡꯃꯗꯤ ꯑꯥ ꯀꯔꯤ ꯍꯥꯏꯕ
ꯑꯩꯉꯣꯟꯗꯔꯣ
ꯎꯝ ꯀꯩ ꯍꯥꯏꯕꯅꯣ
ꯑꯁ ꯑꯗꯨꯝ ꯇꯥꯕꯅꯦ ꯅꯪꯅ ꯂꯣꯟꯕꯗꯣ
ꯑꯣ ꯅꯪꯒꯤ ꯅꯨꯄꯤꯗꯣ
ꯑꯥ
ꯀ꯭ꯂꯥꯁ ꯇꯦꯟ ꯍꯦꯛ ꯂꯣꯏꯕꯗꯒꯤ ꯊꯦꯡꯅꯗ꯭ꯔꯦ ꯍꯥꯏꯕ ꯑꯩꯅ ꯍꯥꯏꯕꯗꯤ
ꯎꯝ ꯑ ꯑ
ꯑꯗꯨꯒꯤ ꯀꯨꯏꯔꯕꯅꯤꯅ ꯅꯨꯡꯁꯤꯑꯦꯕ
ꯍ ꯍ ꯅꯪꯗꯤ ꯀꯩ ꯑꯦꯟꯁꯥꯥꯡ ꯆꯥꯔꯒꯑꯦ ꯀꯩ ꯃꯊꯦꯜ ꯆꯔꯒꯦ
ꯑꯂꯨꯒ ꯊꯣꯡꯉꯒ ꯑꯌꯨꯛꯅ ꯆꯥꯈ꯭ꯔꯦꯕꯀꯣ ꯑꯗꯨ ꯐꯦꯡꯗꯤ ꯐꯦꯡꯗꯣꯛꯇ꯭ꯔꯤ
ꯍꯥꯍꯥꯍꯥꯍꯥ
ꯄꯨꯛꯅꯥꯏꯗꯨꯒꯤ ꯆꯥꯔꯒ ꯐꯦꯡꯗꯕꯤꯗ ꯐꯝꯃꯒ ꯂꯩꯕꯅꯦ ꯇꯟꯃꯟꯗꯅ ꯁꯥꯏꯌꯦꯕ ꯁꯕꯒꯤ ꯄꯥꯟꯗꯁꯤꯒꯤ ꯅꯣꯏ ꯍꯧꯖꯤꯛ ꯊꯕꯛ ꯇꯧꯔ ꯂꯩꯕ꯭ꯔꯥ
ꯊꯕꯛ ꯊꯕꯛ ꯇꯧꯗꯦꯗ ꯎꯝ
ꯊꯕꯛ ꯑꯃꯒꯤ ꯂꯥꯛꯄꯅꯦ ꯑꯃꯨꯛ ꯍꯟꯗꯣꯏꯔꯣ
ꯑꯥ ꯑꯥ ꯍꯟꯗꯣꯏꯅꯦ
ꯀꯔꯤ ꯅꯨꯃꯤꯠꯇꯥ
ꯈꯪꯗꯦꯗ ꯑꯗꯨꯕꯨꯗꯤ
ꯑ ꯅꯪꯒꯤ ꯑ ꯅ ꯅꯣꯏ ꯏꯔꯣꯝꯗꯣ
ꯑꯥ
ꯑꯗꯨꯝ ꯂꯥꯏꯟ ꯒꯥꯔꯤ ꯑꯃꯨꯛ ꯆꯠꯄ ꯌꯥꯔꯕ꯭ꯔꯣ ꯍꯥꯏꯕꯗꯤ ꯅꯣꯏꯒꯤꯗꯣꯔꯣꯝꯗꯤ ꯅꯪ ꯅꯣꯏ ꯅꯣꯏꯒꯤ ꯅꯠꯇꯕ ꯅꯣꯏꯒꯤ ꯈꯨꯟ ꯃꯊꯛꯀꯤꯗꯣ
ꯎꯝ ꯑꯗꯨꯝ ꯆꯠꯂꯒ ꯂꯩꯕꯅꯦ
ꯑꯗꯨꯝ ꯃꯛꯇꯤ ꯆꯠꯂꯒꯀꯣ ꯑꯩ ꯑꯦꯛꯖꯥꯝꯄꯜꯗ ꯑꯩꯈꯣꯏꯔꯣꯝꯗꯒꯤ ꯂꯥꯛꯑꯒ ꯀꯣ ꯅꯣꯏꯗ ꯑꯗꯨꯝ ꯂꯩꯔ ꯒ ꯏꯚꯤꯅꯤꯡꯗ ꯑꯩꯈꯣꯏꯔꯣꯝ ꯍꯟꯅꯤꯡꯉꯥꯏ ꯒꯥꯔꯤ ꯂꯩꯒꯦꯔꯥ ꯍꯥꯏꯕ
ꯑꯗꯨꯕꯨꯗꯤ ꯈꯪ ꯈꯪꯗꯦꯕꯣ ꯍꯧꯖꯤꯛꯇꯤ ꯀꯩꯅꯣ ꯂꯝꯕꯤꯗꯣ
ꯑꯥꯎ
ꯂꯝꯕꯤꯗꯣ ꯈꯔ ꯅꯨꯡꯉꯥꯏꯇꯕꯅꯦꯕ ꯑꯗꯨꯒꯤ ꯈꯪꯗꯦꯗ ꯀꯩꯅꯣ ꯋꯤꯟꯇꯔ ꯋꯤꯟꯇꯔꯒꯨꯝꯕꯗ ꯀꯩꯅꯣ ꯀꯣꯏꯕ ꯂꯥꯛꯑꯣ
ꯍꯣꯏ ꯂꯥꯛꯀꯦ ꯑꯩ ꯅꯍꯥꯟꯁꯨ ꯆꯠꯀꯦ ꯇꯧꯕꯅꯦꯕ
ꯑꯣ
ꯑꯗꯨ ꯍꯪꯒꯦ ꯇꯧꯔꯒ ꯅꯣꯏꯔꯣꯝ ꯆꯠꯄꯗꯤ ꯑ ꯄꯔꯁꯣꯅꯦꯜꯂꯤ ꯀꯩꯅꯣꯝꯃ ꯂꯩꯇ꯭ꯔꯗꯤꯀꯣ
ꯑꯥ
ꯆꯠꯅꯤꯡꯉꯥꯏ ꯂꯩꯇ꯭ꯔꯗꯤ ꯑ ꯐꯔꯛ ꯇꯥꯗꯧ ꯃꯥꯜꯂꯦ ꯈꯣꯠꯂꯦ ꯍꯥꯏꯕ ꯑꯗꯨ ꯑꯗꯨꯒꯨꯝꯕꯁꯨ ꯂꯩꯇꯦꯅ ꯑꯗꯨꯗꯤ ꯑꯗꯣ ꯌꯨꯝ ꯄꯥꯟꯗ꯭ꯔꯤꯉꯩꯗ ꯅꯆꯥ ꯅꯨꯄꯥ ꯄꯥꯈꯪ ꯊꯥꯕꯅ ꯂꯣꯏꯔꯦꯅꯤ
ꯑꯣ ꯍꯣ ꯍꯣ ꯑꯁꯦꯡꯕꯅꯦ ꯅꯠꯇ꯭ꯔꯥ
ꯃꯥꯅꯦ ꯃꯥꯅꯦ ꯉꯟꯅ ꯌꯨꯝ ꯌꯨꯝ
ꯍꯣꯏ ꯑꯃꯔꯣꯗꯤ ꯐꯩꯌꯦꯗ ꯀꯣ ꯐꯔꯌꯦꯦꯗ ꯅꯨꯡꯉꯥꯏꯅ ꯂꯩꯃꯤꯟꯅꯔꯗꯤ ꯑꯩꯗꯤ ꯅꯣꯏ ꯅꯣꯏꯒꯤ ꯌꯨꯝꯔꯣꯝꯁꯨ ꯅꯣꯏꯒꯤ ꯌꯨꯝꯒꯤ ꯃꯐꯝ ꯈꯪꯗꯦ ꯑꯦ ꯅꯣꯏ ꯈꯨꯟꯒꯤ ꯀꯩꯅꯣꯀꯣ ꯅꯨꯄꯥ ꯃꯃꯤꯡꯁꯨ ꯀꯩꯅꯣ ꯀꯥꯎꯈ꯭ꯔꯦ ꯑꯗꯨ ꯅꯨꯄꯥ ꯅꯨꯄꯤ ꯂꯧꯈ꯭ꯔꯕ꯭ꯔꯥ ꯂꯧꯗꯕ꯭ꯔꯥ ꯍꯥꯎꯈ꯭ꯔꯦ
ꯅꯨꯄꯥ ꯈꯪꯅ ꯈꯪꯅꯕ꯭ꯔꯣ ꯅꯣꯏꯁꯦ
ꯄꯥꯗꯤ ꯅꯠꯇꯦ ꯃꯣꯏ ꯅꯣꯏ ꯅꯣꯏ ꯅꯣꯏꯔꯣꯝꯒꯤ ꯃꯤ ꯍꯥꯏꯅꯤ ꯈꯪꯅꯤ ꯈꯥꯟꯗꯤꯁꯤꯅꯁꯨ ꯑꯦ ꯏꯃꯥꯟꯅꯕ ꯍꯥꯏꯕ ꯇꯥꯔꯦꯀꯣ ꯏꯃꯅꯅꯕꯠ ꯁꯤꯅꯤ ꯍꯥꯏꯕꯅꯦꯗ
ꯅꯪ ꯍꯥꯟꯅꯁꯨ ꯀꯥꯏꯣ ꯀꯣꯏ ꯍꯣꯗ
ꯍꯣꯏ ꯀꯥꯏꯔꯦ ꯑꯗꯨꯗ ꯅꯣꯏ ꯑꯉꯥꯡ ꯑꯣꯏꯗ꯭ꯔꯣ
ꯁ ꯈꯪꯗꯩꯗ ꯑꯩꯁꯦ ꯏꯆꯦ ꯍꯥꯏ ꯔꯥꯏ ꯏ ꯃꯥꯖꯔꯒ
ꯅꯠꯇꯦ ꯅꯪ ꯅꯪꯉꯣꯟꯗꯃꯗꯤ ꯑꯍꯟ ꯑꯣꯏꯔꯝꯕꯅꯦ ꯑꯩꯈꯣꯏꯒꯤ
ꯆꯂꯣ ꯍ
ꯑꯁꯦꯡꯃꯅꯦ ꯅꯪ ꯅꯨꯡꯇꯤ ꯍꯔꯒ ꯅꯨꯡꯇꯤꯅꯤ ꯆꯞ ꯃꯥꯟꯅꯩꯌꯦꯦ ꯅꯪꯅꯦꯅ ꯑꯩꯈꯣꯏꯒꯤ ꯃꯈꯥꯅꯤꯅ ꯑ ꯑꯥ ꯅꯪꯗꯤꯀꯣ ꯏꯃꯥꯟꯅꯕꯤ ꯏꯃꯥꯟꯅꯕꯤꯅꯅꯅꯥꯥꯛꯅ ꯑꯣꯏꯔꯝꯃꯅꯤꯅ
ꯀꯔꯤꯕ
ꯏꯃꯥꯟꯅꯕꯤꯗꯒꯤ ꯍꯦꯟꯅ ꯅꯪ ꯑꯉꯥꯡ ꯑꯣꯏꯔꯝꯒꯅꯤꯀꯣ
ꯆꯍꯤ ꯑꯃ
ꯆꯍꯤ ꯃꯥꯉ ꯀ
ꯎꯝ
ꯁꯤ ꯆꯞ ꯃꯥꯟꯅꯩꯕ ꯑꯗꯨꯗꯤ ꯑꯩꯈꯣꯏ ꯑꯩꯉꯣꯟꯗ ꯏꯆꯦꯒꯧꯔꯅꯤꯅ
ꯚꯏ ꯀꯧꯔꯒ ꯂꯣꯏꯔꯦ ꯀꯔꯤꯒꯤ ꯏꯠꯁꯦ
ꯑꯩ ꯅꯪ ꯊꯥꯛꯅ ꯑꯩꯗꯤ ꯅꯪ ꯌꯥꯝ ꯑꯉꯥꯡꯅꯦ ꯈꯜꯂꯤꯅꯦ
ꯑꯣꯗꯤ ꯑꯩ ꯏꯁ ꯈꯪ ꯈꯪꯗꯅ
ꯈꯪꯉ‌ꯦ ꯀꯒꯤ ꯈꯪꯉꯣꯏ ꯅꯪꯒꯤ ꯁꯝ ꯁꯝꯗꯣ ꯈꯔ ꯈꯣꯏꯗ꯭ꯔꯣ
ꯍꯟꯗꯛꯗꯤ ꯈꯣꯏꯗ꯭ꯔꯦ ꯍꯟꯗꯛꯗꯤ ꯈꯣꯏꯗ꯭ꯔꯦ
ꯌꯦ ꯍꯜꯂꯕ꯭ꯔꯣ
ꯑ ꯅꯠꯇꯦ ꯅꯠꯇꯦ ꯅꯠꯇꯦ ꯁꯝ ꯁꯝꯗꯣ ꯇꯦꯟꯕꯅꯤꯅꯀꯣ ꯈꯣꯏꯗꯦꯕ
ꯅꯣꯡꯃꯤꯒ ꯊꯥꯡꯅꯗꯤ ꯅꯪꯒꯤ ꯄꯣꯇꯣ ꯑꯩ ꯎꯈ꯭ꯔꯦꯕ
ꯑꯥ
ꯑꯗꯨꯝ ꯑꯩ ꯑꯩꯅ ꯎꯈꯤꯕꯗꯨꯗꯤ ꯅꯪ ꯑꯉꯥꯡ ꯑꯗꯣ ꯑꯉꯥꯡ ꯍꯥꯏꯕꯗꯤ ꯑꯩꯈꯣꯏꯗꯤꯗꯒꯤꯗꯤ ꯃꯈꯥꯅꯦꯕꯀꯣ ꯅꯁꯛꯁꯨ ꯑꯗꯨꯅ ꯁꯛꯇꯁꯨ ꯑꯉꯥꯡꯅꯦ ꯍꯥꯏꯅ ꯑꯗꯨꯝ ꯈꯪꯉꯦꯕ ꯏꯃꯥꯟꯅꯕꯤꯁꯤꯡꯅꯁꯨ ꯍꯥꯏꯑꯦꯕ ꯅꯪꯗꯣ ꯑꯗꯨꯃꯥꯏꯅ ꯉꯥꯡꯉꯤ ꯈꯣꯠꯂꯤ ꯍꯥꯏꯅꯀꯣ ꯑꯗ‌ꯣ ꯅꯪꯒꯤ ꯐ‌ꯣꯇ‌ꯣꯁꯨ ꯑꯗꯨꯝ ꯎꯏꯌ‌ꯦꯕ ꯑꯗꯨ ꯅꯪ ꯑꯗꯨꯝ ꯑꯉꯥꯡꯒꯤ ꯑꯉꯥꯡꯅꯦꯗ
ꯎꯝ
ꯅꯆꯥ ꯅꯨꯄꯥꯅ ꯑꯍꯟ ꯑꯣꯏꯔꯛꯀꯅꯤꯀꯣ ꯂꯥꯛꯇ
ꯑꯩ
ꯃꯆꯥꯥ ꯃꯆꯥꯁꯨ ꯆꯥꯎꯗꯤ ꯆꯥꯎꯈ꯭ꯔꯦꯍꯦ
ꯎꯝ ꯊꯅꯤ ꯆꯥꯎꯅꯥ
ꯅꯣꯏ ꯈꯨꯂꯣꯝ ꯅꯍꯥꯟꯂꯦ ꯑꯩꯈꯣꯏ ꯆꯠꯄꯗꯣ ꯑꯁ ꯅꯨꯡꯁꯤꯌꯦꯅꯦ ꯊꯕꯤꯒ ꯂꯧ ꯆꯠꯂꯒ ꯂꯧꯔꯒ ꯑ ꯁꯣꯏꯕꯨꯝꯒꯨꯝ ꯁꯣꯏꯕꯨꯝꯒꯤ ꯑ ꯄꯥꯝꯕꯤꯗꯣ
ꯎꯝ
ꯣ ꯌꯥꯝ ꯍꯧꯋꯦꯀꯣ
ꯍꯧꯕꯅꯦ ꯍꯧꯕꯅꯦ
ꯑꯗꯣ ꯏꯃꯥꯟꯅꯕꯤ ꯑꯩꯈꯣꯏꯒꯤ ꯂꯧ ꯆꯠꯂꯦꯕꯀꯣ ꯑꯩꯈꯣꯏꯗꯣ ꯍ‌ꯣ ꯆꯠꯂ ꯑ ꯊꯕꯤꯒꯨꯝꯕ ꯂꯧꯕ ꯆꯠꯄ ꯈꯣꯠꯄ ꯑꯁꯤ ꯅꯨꯡꯁꯤꯌꯦ
ꯎ
ꯑꯗꯨ ꯃꯇꯝꯗꯗꯤ ꯅꯪꯗꯤ ꯈꯪꯗꯤ ꯈꯪꯗ꯭ꯔꯤꯗ
ꯈꯪ ꯈꯪ ꯈꯪꯅꯝꯃꯔ‌ꯣꯏ ꯑꯩꯁꯨꯝ ꯀꯨꯏꯗ꯭ꯔꯤꯌꯦ ꯃꯣꯏꯗ ꯈꯪꯅꯕ
ꯑ ꯍ
ꯅꯨꯡꯊꯤꯟ ꯁꯤ ꯀꯩ ꯃꯊꯊꯧ ꯇꯧꯗꯣꯏꯅꯣ
ꯎꯝ ꯅꯨꯡꯗꯥꯡꯒ ꯈꯪꯗꯦꯗ ꯆꯝꯐꯨꯠ ꯑꯣꯏꯅ ꯆꯠꯁꯤꯔꯥ ꯅꯪꯗꯤ
ꯑꯩꯗꯤ ꯈꯪꯗꯦ ꯑꯩꯁꯨ ꯑꯩꯈꯣꯏ ꯁꯤ ꯏꯇꯩꯃꯥ ꯑꯃ ꯃꯥꯅ ꯅꯨꯡꯇꯤꯒꯤ ꯊꯣꯡꯕꯅꯤ ꯃ
ꯑꯍꯥꯎꯕꯥ ꯊꯣꯡꯉꯥꯅꯤꯅ
ꯎꯝ ꯏꯟꯁꯥꯡ ꯏꯟꯁꯥꯡꯕꯨꯗꯤ ꯐꯖꯅ ꯍꯩꯌꯦ ꯊꯣꯡꯕ
ꯑꯣ
ꯎꯝ
ꯑꯩꯅꯦ
ꯎꯝ ꯑꯥ ꯏꯁ ꯍꯥ
ꯀꯔꯤ ꯀꯔꯤ ꯊꯕꯛ ꯇꯧꯔ ꯂꯩꯕ꯭ꯔꯣ ꯍꯧꯖꯤꯛꯀꯥꯟꯗꯤ
ꯍꯧꯖꯤꯛꯀꯥꯟ ꯊꯕꯛ ꯊꯕꯛꯁꯦ ꯂꯩꯇꯦꯗ ꯊꯕꯛ ꯇꯧꯗꯦꯗ
ꯑꯣ ꯅꯣꯏ ꯀꯨꯟ ꯂꯧꯒ ꯇꯧꯗꯕ꯭ꯔꯣ
ꯂꯧ ꯇꯧꯋꯦ
ꯃꯆꯥ ꯃꯆꯥ ꯀꯣ ꯍꯜꯂꯣ
ꯇꯥꯏꯌꯦ ꯇꯥꯏꯌꯦ
ꯑꯣ ꯌꯥꯝ ꯂꯥꯞꯄꯒ ꯍꯣꯟꯒꯦ ꯌꯥꯝ ꯂꯥꯞꯄꯒ ꯅꯪꯒꯤ ꯀꯩꯅꯣꯗꯣ
ꯂꯞꯇꯦ
ꯎꯝ ꯍꯣꯏ ꯍꯣꯏ ꯐꯔꯦ ꯐꯔꯦ ꯑꯗꯨꯝ ꯄꯥꯎ ꯐꯥꯎꯅꯔꯁꯤꯀꯣ
ꯐꯔꯦ ꯐꯔꯦ ꯑꯗꯨꯗꯤꯀꯣ
ꯍꯣꯏ ꯍꯣꯏ ꯐꯔꯦ ꯐꯔꯦ ꯎꯝ
ꯅꯪ ꯊꯝꯃꯣꯀꯣ